ꯍꯜꯂꯣ
ꯍ ꯍꯜꯂꯣ
ꯍꯜꯂꯣ ꯇꯥꯕ꯭ꯔꯣ
ꯇꯥꯏ ꯇꯥꯏ
ꯑꯣ
ꯀꯩꯗꯧꯏꯅꯣ ꯎꯝ
ꯑ ꯆꯥꯛ ꯆꯥꯊꯣꯛꯑꯒ ꯍꯧꯖꯤꯛꯇꯤ ꯑꯗꯨꯝ ꯐꯝꯃꯤ ꯀꯩꯝ ꯇꯧꯗꯦ ꯅꯪꯗꯤ
ꯑꯩꯁꯨ ꯑꯗꯨꯝꯗꯤ ꯇꯨꯝꯃꯤꯗ ꯍꯧꯖꯤꯛꯇꯣ ꯑꯩꯈꯣꯏ ꯑꯁꯤꯖꯦ ꯅꯣꯡ ꯆꯨꯕꯒꯤ ꯑꯗꯨꯝ ꯍꯔꯥꯎꯕ ꯍꯥꯏꯇꯥꯔꯦ ꯅꯣꯡ ꯆꯨꯨꯔꯗꯤ ꯏꯪꯁꯨ ꯏꯡꯕꯒꯤ꯫
ꯍꯣꯏ ꯅꯣꯏꯔꯣꯝꯗꯗꯤ ꯅꯣꯡ ꯆꯨꯕꯣ ꯍꯥꯏꯁꯦ꯫
ꯍꯣꯏ ꯑꯩꯈꯣꯏꯁꯨ ꯁꯥꯃꯟꯕꯒꯤ ꯅꯣꯡ ꯆꯨꯔꯗꯤ ꯍꯔꯥꯎꯋꯦ ꯑꯩꯈꯣꯏꯗꯤ꯫
ꯑꯣ꯫
ꯆꯥꯛ ꯏꯟꯁꯥꯡꯗꯤ ꯆꯔꯕꯔꯣ꯫
ꯍꯣꯏ ꯆꯥꯔꯅꯤ ꯅꯪꯗꯤ꯫
ꯆꯥꯗ꯭ꯔꯤ ꯀꯩ ꯃꯊꯦꯜ ꯆꯥꯔꯒꯦ꯫
ꯎꯝ ꯍꯣꯁꯇꯦꯜꯗ ꯂꯩꯕꯅꯤꯅ ꯀꯩꯅꯣ ꯆꯥꯏ ꯎꯝ꯫
ꯑꯁ꯫ ꯑꯩꯈꯣꯏꯁꯨꯅꯤꯅꯦ꯫
ꯍꯥꯥ꯫
ꯑꯩꯈꯣꯏꯁꯨꯅꯤꯅꯦ ꯍꯣꯁꯇꯦꯜ ꯂꯩꯕꯒꯤ ꯀꯩꯅꯣ ꯍꯋꯥꯏ ꯉꯥꯛꯇ꯫ ꯍꯋꯥꯏꯗꯒꯤ ꯍꯦꯟꯕꯗꯨ꯫ ꯍꯋꯥꯏꯗꯩ ꯍꯦꯟꯕꯗꯨ꯫ ꯑꯩꯈꯣꯏꯁꯨ ꯉꯁꯤꯒꯤꯗꯤ ꯆꯥꯗ꯭ꯔꯤꯗ ꯑꯗꯣ ꯍꯋꯥꯏꯗꯤ ꯁꯣꯏꯗ꯭ꯔꯕꯅꯤ ꯑꯗꯨꯝ꯫
ꯑꯥ꯫
ꯑꯩꯈꯣꯏꯗꯤ ꯀꯁꯦ ꯅꯣꯏꯁꯦ ꯀꯩꯅꯣ꯫ ꯎꯝ ꯃꯄꯥꯟꯗ ꯂꯩꯕ꯭ꯔꯥ ꯀꯗꯥꯏ ꯂꯩꯕ꯭ꯔ꯫
ꯑꯩꯔꯣ꯫
ꯑꯣꯝ꯫
ꯑꯩꯒꯤ ꯀꯥꯏꯗ ꯂꯩꯕ ꯍꯥꯏꯕ꯫
ꯑꯣ ꯑꯩꯅ ꯍꯥꯏꯕꯗꯤ ꯑꯩꯈꯣꯏꯗ ꯑꯗꯨꯝ ꯂꯩꯕ꯭ꯔꯥ ꯅꯠꯇ꯭ꯔ ꯃꯄꯥꯟꯗ ꯊꯣꯛꯑꯒ꯫ ꯑꯇꯣꯞꯄ ꯃꯐꯝꯗ ꯂꯩꯕ꯭ꯔ ꯍꯟꯒꯦ ꯇꯧ꯫
ꯏꯒ ꯀꯥꯏꯗꯤ ꯆꯒꯣ꯫ ꯃꯄꯥꯟꯗ ꯂꯩꯇꯦ ꯍꯥꯏ꯫
ꯑꯣ ꯑꯩꯈꯣꯏ ꯑꯗꯨꯝ ꯃꯅꯤꯄꯨꯔꯗ ꯂꯩꯕ꯫
ꯑ ꯃꯅꯤꯄꯨꯔꯔꯤꯗ ꯂꯩꯕꯅꯤ ꯍꯣꯏ꯫ ꯗꯦꯝ ꯀꯣꯂꯦꯖ ꯇ ꯑꯗꯨ ꯑꯗꯨ ꯀꯥꯕꯅꯦ꯫
ꯑꯣ꯫ ꯋꯥꯔꯝꯒꯅꯤꯅꯦ ꯑꯁ ꯑꯩꯈꯣꯏꯗꯤ꯫ ꯑꯩꯈꯣꯏꯒꯤꯁꯦ ꯀꯩꯅꯣꯗꯅꯤ ꯑꯩꯁꯨ ꯀꯣꯂꯦꯖ ꯀꯩꯅꯣꯗꯅꯤ꯫
ꯑ꯫ ꯅꯪꯗꯤ ꯀꯩ ꯀꯣꯂꯦꯁꯇ꯫
ꯑꯩꯈꯣꯏ ꯑꯩ ꯃꯄꯥꯟꯗ ꯂꯩꯕ ꯑꯗꯨꯒꯤ꯫
ꯑꯣ꯫
ꯑꯁ ꯑꯩꯈꯣꯏꯗꯤ꯫ ꯁꯥꯒꯁꯦ ꯐꯪꯗꯦꯅꯦ꯫
ꯍꯥ ꯍꯥ꯫ ꯁꯥ ꯄꯤꯗꯕꯔ ꯍꯥꯏꯁꯦ ꯅꯣ ꯍꯣꯁꯇꯦꯜꯁꯦ꯫
ꯍꯣꯏ ꯄꯤꯗꯦ ꯁꯥ ꯁꯥ ꯉꯥꯛ ꯀꯔꯤꯝ ꯄꯤꯗꯦ꯫ ꯍꯋꯥꯏ ꯈꯛꯇꯅꯦ꯫
ꯎꯝ꯫
ꯊ
ꯑꯩꯈꯣꯏꯕꯨꯗꯤ ꯐꯔꯁ ꯏꯅꯃꯜ ꯄꯤꯌꯦ꯫
ꯌꯥꯝ ꯌꯥꯝ ꯄꯤꯕ꯭ꯔꯣ ꯅꯠꯇ꯭ꯔꯒ ꯇ꯭ꯋꯥꯏꯁ ꯃꯟ ꯍꯥꯏꯔꯣ ꯋꯤꯛꯇ ꯍꯥꯏꯔꯣ꯫
ꯋꯤꯛ ꯇꯨꯋꯁ ꯏꯟ ꯅ꯫
ꯑꯣ ꯎꯁ ꯌꯥꯝ ꯅꯨꯡꯉꯥꯏꯅꯦ꯫
ꯎꯝ꯫
ꯎꯝ꯫
ꯍꯥꯏꯗꯤ ꯐꯤꯁꯨ ꯐꯖꯅ ꯄꯤꯕꯅꯤꯅꯀꯣ꯫
ꯑꯣ ꯑꯁ ꯑꯩꯈꯣꯏꯗꯤ ꯀꯗꯥꯏꯗꯒꯤ ꯅꯣꯏ ꯀ ꯁ ꯤꯁꯔꯤꯟ ꯃꯌꯥꯝꯌꯥꯝ ꯂꯩꯕ ꯄꯁꯤꯂ
ꯑꯥ
ꯑꯗꯨꯏꯁꯤ ꯃꯣꯏꯒꯤ ꯃꯣꯏꯒꯤ ꯃꯦꯁꯣꯒ ꯃꯥꯟꯅꯕꯅꯤꯅ ꯀꯣꯏꯗꯁꯨꯋꯥ ꯀꯔꯤꯁꯗꯩ ꯂꯦ
ꯑꯩꯗꯤ ꯏꯪꯂꯤꯁꯅꯦ ꯅꯪꯒ
ꯑꯣ ꯀꯩꯅꯣ ꯑꯩ ꯀꯩꯅꯣ ꯕꯤ ꯑꯦꯁ ꯁꯤ ꯀꯩꯅꯣꯅ ꯏꯪꯂꯤꯁꯇꯣ ꯑꯩꯁꯨ ꯂꯧꯅꯤꯡ ꯑꯩꯁꯨ ꯐꯥꯁ ꯏꯂꯤ ꯂ ꯏꯪꯂꯤꯁ ꯀꯣꯏꯁꯦ ꯐꯖꯅ ꯇꯧꯃꯗꯤ ꯌꯥꯝ ꯐꯩꯅꯦ
ꯎꯝ
ꯑꯩꯁꯨ ꯏꯪꯂꯤꯁ ꯁꯧ ꯐꯜꯂꯝ ꯃꯅꯦ
ꯑꯗꯨꯝ ꯅꯨꯡꯉꯥꯏꯌꯦ ꯏꯅꯤꯁꯦ
ꯑꯥ ꯉꯥꯏꯍꯥꯛꯥꯁꯦ ꯌꯥꯝ ꯂꯨꯕ꯭ꯔꯥ ꯀꯃꯥꯏꯅ ꯇꯧꯒꯦ ꯑꯩꯗꯤ ꯏꯪꯂꯤꯁꯇꯤ ꯀꯩꯅꯣ ꯑꯗꯨꯗꯤ ꯀꯩꯅꯣ ꯂꯧꯗꯕꯅꯤꯅ ꯌꯥꯝ ꯂꯨꯕ꯭ꯔꯣ
ꯏꯪꯂꯤꯁ꯭ꯔꯣ
ꯎꯝ
ꯂꯨꯕꯁꯨ ꯅꯠꯇꯦꯗ ꯍꯥꯏꯗꯤ ꯃꯣꯏꯒꯤ ꯂꯨꯕ ꯍꯥꯏꯔꯒꯅ ꯍꯣꯏ ꯍꯧꯖꯤꯛ ꯃꯣꯏꯅ ꯃꯣꯏꯒꯤ ꯏꯪꯂꯤꯁꯇꯣ
ꯑꯣ
ꯑꯩꯈꯣꯏꯅ ꯍꯥꯏ ꯁ꯭ꯀꯨꯜꯒꯨꯝꯕꯗ ꯁꯤꯖꯤꯟꯅꯕꯗꯨꯗꯤ ꯁꯤꯝꯄꯜ ꯏꯪꯂꯤꯁꯅꯤꯅ
ꯑ
ꯑꯗꯨꯕꯨ ꯀꯩꯅꯣ ꯀꯣꯂꯦꯖꯀꯤꯁꯤꯗꯤ ꯍꯥꯏꯗꯤ ꯌꯥꯝꯅ ꯌꯥꯝꯅ ꯀ꯭ꯔꯤꯇꯤ ꯒꯜ ꯑꯣꯏꯕ ꯍꯥꯏꯇꯥꯔꯦ ꯃꯣꯏ ꯏꯪꯂꯤꯁꯇꯣ
ꯑ ꯍ
ꯑꯗꯨ ꯍ ꯑ ꯑꯗꯨꯝ ꯁꯝꯃꯔꯤꯒꯨꯝꯕ ꯄꯔꯤꯐꯔ ꯇꯧꯔꯒ ꯄꯥꯔꯗꯤꯀꯣ ꯒ꯭ꯌꯥꯟꯕꯨꯗꯤ ꯑꯗꯨꯝ ꯇꯥꯔꯛꯄꯅꯤ
ꯑꯣ ꯃꯣꯏꯒꯤ ꯍꯧꯖꯤꯛ ꯑꯩꯈꯣꯏ ꯀꯩꯅꯣ ꯏꯪꯂꯤꯁꯁꯦ ꯍꯥꯏ ꯁ꯭ꯀꯨꯜꯈꯣꯏ ꯑꯗꯨ ꯑꯗꯨꯒꯨꯝꯕ ꯃꯇꯝꯗꯗꯤ ꯀꯩ ꯍꯥꯏꯇꯥꯔ ꯋꯥꯔꯤ ꯌꯥꯎꯔꯒ ꯀꯋꯦꯝꯒꯨꯝꯕ ꯌꯥꯎꯔꯛ ꯑꯗꯨꯃꯥꯏꯅ ꯇꯧꯒꯦꯗꯅ ꯑꯗ ꯍꯧꯖꯤꯛꯅ ꯀꯃꯥꯏꯅ ꯇꯧꯒꯦ
ꯍꯧꯖꯤꯛꯐꯥꯎꯁꯨ ꯆꯠꯄꯨꯗꯤ ꯆꯞ ꯃꯥꯟꯅꯕꯅꯤ ꯍꯥꯏꯗꯤ ꯑꯗꯨꯝ ꯋꯥꯔꯤꯒꯨꯝꯕꯀꯣ
ꯑꯣ ꯑꯗꯨ ꯂꯩꯔꯤꯕ
ꯎꯝ ꯍꯥꯏꯗꯤ ꯋꯥꯔꯤ ꯇꯝꯕꯕꯨꯗꯤ ꯇꯝꯕꯅꯤ ꯑꯗꯨꯕꯨ ꯋꯥꯔꯤ ꯇꯝꯃꯦ ꯍꯥꯏꯕ ꯍꯥꯏꯕꯅꯤ ꯑꯗꯨꯒ ꯂꯨꯕ ꯃꯣꯏꯒꯤꯁꯦ ꯏꯪꯂꯤꯁꯇꯣ ꯄꯥꯕꯗꯣ ꯒ꯭ꯌꯥꯟ ꯇꯥꯕ ꯉꯝꯅꯕ ꯃꯔꯛꯇꯕꯨ
ꯑ ꯋꯥꯠꯁꯇꯣ
ꯑꯥ ꯋꯥꯣꯁꯇꯣ ꯈꯔ ꯒ꯭ꯌꯥꯟ ꯇꯥꯕꯗꯣ ꯋꯥꯕ ꯑꯗꯨꯕꯨ ꯑꯗꯨꯝ ꯑ ꯍꯥꯏꯕꯅꯦ ꯑꯣꯗ ꯆꯥꯝꯃꯔꯤꯒꯨꯝꯕꯕꯁꯤ ꯁ ꯑꯗꯨꯝ ꯇꯧꯔꯗꯤ ꯅꯨꯡꯉꯥꯏꯌꯦ
ꯏꯪꯂꯤꯁ ꯀꯈꯣꯏꯗꯨꯀꯣ ꯀ ꯍꯥꯏꯁꯨ ꯑꯩꯁꯨ ꯑꯗꯨꯝ ꯀ꯭ꯂꯥꯁ ꯑꯦꯂꯚꯦꯟ ꯇꯨꯋꯦꯜ ꯃꯇꯝꯗꯁꯨ ꯑꯗꯨꯝ ꯈꯪꯉꯛꯏꯗ ꯀꯩ ꯍꯥꯏꯁꯔ ꯀꯃꯥꯏꯅ ꯏꯪꯂꯤꯁ ꯑꯩꯈꯣꯏꯁꯦ ꯋꯥꯔꯗ ꯑꯃꯒꯨꯝꯕ ꯑꯅꯤꯒꯨꯝꯕ ꯌꯥꯝ ꯂꯨꯕ ꯑꯃ ꯊꯦꯡꯅꯈ꯭ꯔꯗꯤ ꯀꯩ ꯍꯥꯏꯁꯦ ꯑ ꯒ꯭ꯌꯥꯟ ꯇꯥꯍꯧꯗꯕꯗꯣ ꯋꯥꯔꯤꯗꯣ
ꯍ ꯍꯣꯏ
ꯑꯗꯨꯃꯥꯏꯅ ꯑꯗꯨꯝ ꯇꯧꯕ ꯑꯗꯨꯒꯤ
ꯏꯪꯂꯤꯁ ꯍꯥꯏ ꯁ꯭ꯀꯨꯜꯗꯤ ꯍꯥꯏ ꯁ꯭ꯀꯨꯜꯗꯒꯤ ꯑꯗꯨꯝ ꯄꯥꯝꯂꯛꯄꯅꯤꯅ ꯏꯪꯂꯤꯁꯄꯨꯗꯤꯀꯣ
ꯎꯝ
ꯏꯪꯂꯤꯁ ꯑ ꯍꯥꯏꯗꯤ ꯏꯪꯂꯤꯁ ꯀ꯭ꯂꯥꯁꯁꯦ
ꯎꯝ
ꯌꯥꯎꯕꯁꯨ ꯑꯗꯨꯝ ꯋꯥꯔꯤ ꯇꯥꯕꯅꯤꯅ ꯅꯨꯡꯉꯥꯏꯕ
ꯑꯣ ꯐꯩꯗ ꯑꯗꯨ ꯏꯪꯂꯤꯁ ꯐꯖꯅ ꯇꯝꯍꯧꯔꯗꯤ ꯌꯥꯗꯤ ꯌꯥꯕꯖꯥꯠꯅꯤ ꯑꯣꯖꯥ ꯑꯣꯏꯅꯤꯉꯁꯨ
ꯉꯁꯤꯗꯤ ꯀꯥꯏ ꯆꯠꯀꯦꯔ ꯀꯥꯏ ꯆꯠꯀꯦꯔꯥ
ꯑꯁ ꯑꯗꯨꯝ ꯍꯟꯗꯛꯁꯤꯗꯤ ꯎꯣꯠꯂꯤꯗꯤꯅꯤꯅ ꯑꯩꯈꯣꯏꯒꯤꯗꯤ ꯑꯗꯨꯒ ꯑꯗꯨꯝ ꯑꯗꯨꯝ ꯂꯩꯌꯦꯗ ꯕꯣꯜꯁꯨ ꯌꯦꯡꯕꯅꯤꯅꯀꯣ ꯊꯦꯡ ꯊꯦꯡꯅ ꯍꯧꯒꯠꯂꯒ ꯊꯦꯡ ꯊꯦꯡ ꯇꯨꯝꯃꯒ
ꯑꯣ ꯅꯪ ꯉꯔꯥꯡꯗꯤ ꯌꯦꯡꯕꯅꯤ
ꯉꯔꯥꯡꯒꯤ ꯀꯩꯅꯣꯗꯣ ꯑ ꯕ꯭ꯔꯥꯖꯤꯜꯒꯤ ꯉꯥꯛꯇ ꯌꯦꯡꯉꯦ ꯏꯪꯂꯦꯟꯒꯤꯗꯤ ꯌꯦꯡꯍꯧꯗ꯭ꯔꯦ ꯕ꯭ꯔꯥꯖꯤꯜꯒꯤꯗꯣ ꯑꯁ ꯅꯨꯡꯉꯥꯏꯇ‌ꯦꯅꯦ
ꯑꯁ ꯑꯩ ꯅꯨꯡꯉꯥꯏꯇꯦꯅꯦ ꯑꯑꯣꯏꯕ ꯅꯦꯃꯥꯕꯨ ꯐꯖꯅ ꯁ꯭ꯄꯣꯔꯠ
ꯃꯥꯗꫭ ꯑꯁ ꯃꯥꯗꯣ ꯑꯗꯨꯝ ꯉꯟꯅ ꯆꯪꯉꯛ ꯑꯝꯃꯖꯨ ꯐꯥꯗꯧꯕꯅꯤꯗ ꯃꯥꯖꯦ
ꯎꯝ
ꯊꯦꯡꯃꯟ ꯈ꯭ꯔꯦ ꯃꯥꯅ ꯍꯦꯟꯅ ꯆꯥꯟꯁ ꯀꯔ‌ꯦꯠ ꯇꯧꯕ ꯍꯩꯌꯦꯕ ꯀꯩ ꯍꯥꯏꯁꯦ ꯑ ꯇꯣꯞꯄꯗꯩꯀꯣ ꯃꯣꯏ ꯁꯤ ꯂꯥꯏꯂꯥꯏ ꯉꯝꯕ ꯌꯥꯕꯅꯤ ꯄꯦꯅꯥꯜꯇꯤ ꯑꯅꯤ ꯐꯪꯉꯦ ꯑꯃꯅ ꯑꯦꯟꯗ꯭ꯔꯤꯛꯀꯤꯗꯣ ꯑꯩꯅ ꯆꯟꯕ ꯌꯥ ꯌꯥ ꯃꯥ ꯑꯗꯨ ꯁꯧꯅꯤꯡꯕꯅꯤꯅꯦ ꯑꯩꯗꯤ
ꯑꯍꯥꯟꯕ ꯄꯦꯅꯥꯟꯇꯤ ꯗꫭ ꯆꯜꯂꯣ ꯑꯗꯨ ꯑꯦꯟꯗꯔꯤꯒ ꯍꯦꯛ ꯆꯪꯕꯒ ꯃꯥꯒꯤ ꯐ꯭ꯔꯤ ꯂꯩꯕꯗꯣ ꯐ꯭ꯔꯤ ꯆꯟꯕꯤꯗꯕꯩꯅ ꯑꯗꯨ ꯐ꯭ꯔꯤ ꯆꯟꯕꯤꯔꯗꯤ ꯂꯥꯏꯅ ꯉꯝꯕ ꯌꯥꯕꯗꯨ
ꯑꯗꯨꯅꯦ
ꯑꯗꯨ ꯈꯟ ꯈꯜꯂ ꯑꯩꯗꯤ ꯁꯥꯎꯅꯤꯡꯉꯛꯄ
ꯍꯟꯗꯛ ꯃꯣꯏ ꯏꯁꯇꯦꯇꯁꯇ ꯑꯁ ꯅꯦꯃꯥꯔꯅ ꯀꯥꯞꯄꯗꯣ ꯂꯣꯏ ꯊꯥꯒꯠꯅꯕ
ꯅꯨꯡꯉꯥꯏꯇꯦꯅꯦ ꯃꯥꯒꯤ ꯈꯜꯂꯗꯤ
ꯎꯝ
ꯑꯁ ꯑꯩꯅ ꯈꯟꯕꯗꯀꯣ ꯑꯦꯟꯗ꯭ꯔꯤꯛ ꯑꯦꯟꯗ꯭ꯔꯤꯛ ꯅꯠꯇꯕꯤꯗ ꯑꯃ ꯎꯝ ꯀꯩꯅꯣ ꯑꯃ ꯅꯠꯇꯦ ꯅꯠꯇꯦ ꯏꯟꯗꯔꯤꯛꯁꯨ ꯅꯠꯇꯦ ꯔꯐꯤꯜ ꯅꯍꯥꯁꯦ ꯑꯗꯨꯝ ꯁꯥꯟꯅꯔꯝꯃꯗꯤ ꯃꯥꯁꯨ ꯍꯥꯏꯗꯤ ꯉꯔꯥꯡꯒꯤ ꯃꯦꯁꯇꯨ ꯔꯐꯤꯅ ꯌꯥꯎꯔꯝꯃꯗꯤ ꯑꯩꯅ ꯈꯟꯕꯗ ꯑꯃ ꯑꯃ ꯈꯛꯇꯪ ꯑꯣꯏꯔꯁꯨ ꯆꯟꯗꯧ ꯃꯥꯟꯂꯦꯅꯦ
ꯍꯣꯏ ꯑꯐꯤꯅꯥꯕꯨꯗꯤ ꯀꯣꯛ ꯐꯥꯎꯕꯨꯗꯤ ꯐꯖꯕꯕꯨꯗꯤ ꯐꯖꯕꯅꯤ ꯑꯗꯨ ꯆꯟꯕ ꯉꯝꯗꯕ ꯍꯥꯏꯇꯥꯔꯦ
ꯑꯩꯗꯤ ꯑꯦꯟꯗ꯭ꯔꯣꯠ ꯀꯤꯗꯣ ꯈꯟꯗꯤ ꯈꯜꯂ ꯑꯦꯟꯇ꯭ꯔꯤꯀꯤꯅꯤ ꯑꯗꯨꯒ ꯄꯦꯅꯥꯜꯇꯤ ꯃꯤꯁ ꯇꯧꯕꯗꯨꯅꯦ ꯑꯗꯨ ꯈꯜꯂꯒ ꯑꯍꯥꯟꯕ ꯍꯧꯔꯛꯄꯗꯨ ꯃꯇꯝꯗꯗꯤ ꯄꯦꯅꯥꯜꯇꯤ ꯃꯤꯁ ꯇꯧꯔꯁꯨ ꯀꯩꯁꯨ ꯈꯜꯂꯝꯗꯕꯅꯦꯕ ꯑꯗꯨꯝ ꯆꯟꯈꯤꯗꯧ ꯃꯥꯜꯂꯦꯅ
ꯎꯝ
ꯑꯗꯨꯗ ꯀꯨꯏ ꯀꯨꯏꯅ ꯁꯥꯟꯅꯔꯒ ꯃꯣꯏꯁꯦ ꯑꯅꯤꯃꯛ ꯀꯅꯥꯁꯨ ꯆꯟꯗꯕ ꯑꯗꯨꯒꯤ ꯂꯣꯏꯔꯝꯗꯥꯏꯗ ꯈꯜꯂꯛꯄꯁꯦꯀꯣ ꯍꯧꯖꯤꯛ ꯃꯤ ꯑꯃꯒꯤ ꯇꯤꯝꯅ ꯑꯃ ꯆꯟꯈꯗꯤ ꯉꯝꯃꯔꯣꯏ ꯈꯜꯂꯛꯇ꯭ꯔꯕꯅꯦꯕ ꯑ ꯍꯦꯛ ꯑꯗꯨꯃꯥꯏꯅ ꯈꯟꯕ ꯒꯗ ꯅꯒ ꯏꯟꯁꯥꯟꯗ
ꯑꯗꯨꯗꯤ ꯉꯁꯤ ꯑꯌꯨꯛꯀꯤꯗꯨꯗꯤ ꯌꯦꯡꯕ꯭ꯔꯅꯤ
ꯀꯩꯅꯣꯗꯤ ꯌꯦꯡꯍꯧꯗ꯭ꯔꯦ ꯏꯪꯂꯦꯟꯒꯤꯗꯤ ꯌꯦꯡꯍꯧꯗ꯭ꯔꯦ
ꯑꯥ ꯑꫭꯏ ꯉꯔꯥꯡ ꯇꯨꯡꯗ꯭ꯔꯗꯤ ꯋꯥꯔꯝꯃꯅꯤ
ꯍꯣꯏ ꯏꯪꯂꯦꯟ ꯔꯦꯠ ꯀꯥꯔꯠ ꯆꯥꯕ ꯃꯥꯂꯦꯅꯦ ꯑꯩꯅ ꯉꯁꯥꯏ ꯀꯩꯅꯣ ꯍꯧꯒꯠꯂꯒ ꯀꯩꯅꯣ ꯀꯩꯅꯣ ꯃꯦꯠꯁ ꯔꯤꯖꯜ ꯌꯦꯡꯕꯗ ꯃꯤ ꯑꯃ ꯔꯦꯠ ꯆ ꯃꯥꯂꯦ ꯑꯅ ꯍꯥꯜꯗꯤ ꯐꯗꯦ ꯑꯁ ꯑ ꯀꯩꯗ ꯁꯦ ꯀꯔꯝꯝꯕꯗꯤ ꯅꯨꯡꯉꯥꯏꯗꯕ ꯈꯔꯁꯨ ꯋꯥꯍꯟꯁꯦ ꯔꯥꯎꯟ ꯑꯣꯐ ꯁꯤꯛꯁꯇꯤꯟꯗ ꯄꯨꯔꯁꯨ ꯆꯪꯍꯧꯔꯗꯤ ꯐꯗꯧꯕ ꯃꯣꯏꯁꯤꯦ ꯃꯣꯏꯁꯤ ꯃꯣꯏꯒꯤ ꯁꯥꯟꯅꯕ ꯃꯑꯣꯡꯁꯦ ꯍꯦꯛ ꯍꯧꯕꯗꯒꯤꯩ ꯈꯪꯉꯦꯗ ꯃꯣꯏ ꯌꯥꯔꯣꯏ ꯍꯥꯏꯕꯗꯤ ꯑꯗꯨ ꯄꯣꯛꯄꯗꯨ ꯉꯟꯃꯟꯕꯒꯤ ꯅꯨꯡꯉꯥꯏꯇꯕ
ꯅꯍꯥꯟ ꯐꯥꯔꯁ ꯃꯦꯁ ꯁꯥꯟꯅꯕꯗꯒꯤ ꯐꯖꯒꯗꯤꯅꯦ
ꯎꯝ ꯎꯝ ꯃꯗꯨ ꯑꯩꯈꯣꯏꯁꯦ ꯑꯇꯣꯞꯄ ꯀꯩꯅꯣꯅꯤ ꯃꯃꯥꯡ ꯆꯍꯤ ꯈꯣꯏꯗ ꯃꯣꯏꯁꯦ ꯑꯆꯥ ꯁꯛ ꯁꯨꯡꯈꯪ ꯈꯪꯗꯕ ꯑꯩꯈꯣꯏꯗꯣ ꯑꯗꯨꯝ ꯑꯅꯧ ꯑꯅꯧꯕ ꯆꯪꯉꯒ ꯃꯣꯏꯁꯦ ꯐꯖ ꯐꯖꯕ ꯑꯗꯨꯝ ꯋꯥꯔꯜ ꯀꯞꯇ ꯏꯁꯇꯥꯔ ꯊꯣꯛꯂꯛꯄꯅꯦ ꯍꯟꯗꯛꯁꯤꯗꯤ ꯌꯥꯗꯣꯏꯅꯤ
ꯎꯝ
ꯃꯣꯏꯁꯤ
ꯑꯗꯨꯕꯨꯗꯤ ꯃꯣꯏ ꯄ꯭ꯔꯥꯏꯖꯦꯜꯁꯦ ꯑꯩꯗꯤ ꯑꯦꯛꯁꯄꯦꯛꯇꯦꯁꯟꯁꯤ ꯌꯥꯝ ꯋꯥꯡꯡꯂꯕꯅꯦꯕ ꯍꯥꯏꯗꯤ ꯃꯣꯏꯅ ꯉꯝꯃꯅꯤꯅꯀꯣ
ꯑ
ꯑꯗꯨ ꯑꯁ ꯎꯄꯥꯏ ꯂꯩꯇ꯭ꯔꯦ ꯍꯟꯗꯛꯇꯤ ꯑꯥꯔꯖꯤꯅꯦꯅꯥ ꯆꯠꯂꯒꯦ ꯅꯪꯒꯤ ꯀꯩ ꯇꯤꯝ ꯁꯄꯣ ꯇ ꯑ ꯑꯗꯨꯗꯤ ꯆꯞ ꯃꯥꯟꯅꯩ ꯀꯩꯅꯣ
ꯎꯝ
ꯑꯩꯁꯦ ꯕ꯭ꯔꯥꯖꯤꯜ ꯅꯠꯇ꯭ꯔꯗꯤ ꯑꯥꯔꯖꯦꯟꯇꯤꯅꯥꯗꯤ ꯐꯖꯅ ꯁꯨꯄꯣꯔꯠ ꯇꯧꯒꯦꯅ ꯂꯩꯔꯝꯃꯅꯤ ꯑꯗꯣ ꯭ꯔꯖꯜꯗꯤ ꯇꯈꯔꯤ ꯄꯥꯏ ꯂꯩꯇꯔꯤ
ꯀꯩꯅꯣ ꯑꯃ ꯏꯁꯄꯦꯟꯒ ꯄꯣꯔꯇꯨꯒꯥꯜꯒꯤꯗꯣ ꯄꯨꯡ ꯀꯌꯥꯗ ꯑꯣꯏꯒꯦ
ꯃꯣꯏꯒꯤꯗꯣ ꯄꯨꯡ ꯑꯩ ꯑꯦꯛꯖꯦꯛꯇꯤ ꯈꯪꯗ꯭ꯔꯦ
ꯑꯗꯣ ꯍꯌꯦꯡꯁ ꯍꯌꯦꯡꯅꯤꯀꯣ
ꯍꯌꯦꯡꯗꯤ ꯍꯌꯦꯡꯅꯦ ꯍꯣꯏ ꯄꯨꯡ ꯑꯃ ꯃꯈꯥꯏ ꯑꯗꯨꯝ ꯑꯗꯨꯝꯕꯗ ꯑꯣꯏꯗꯧꯕ ꯃꯥꯜꯂꯦ ꯃꯣꯏꯒꯤꯁꯨ
ꯑꯁ ꯑꯩꯁꯦ ꯃꯕꯥꯅꯤꯒꯤꯁꯦ ꯉꯥꯏꯕ ꯉꯝꯗ꯭ꯔꯕꯅꯤꯅꯦ
ꯑꯥ ꯃꯣꯏ ꯃꯣꯏꯅꯤꯁꯨ ꯍ ꯅꯨꯡꯉꯥꯏꯅꯦ
ꯆꯤꯄꯥꯥꯀ ꯑꯣꯏ ꯍ ꯑꯣ ꯈꯉꯗ ꯏꯗ
ꯅꯣꯏꯗꯤ ꯃꯤ ꯃꯤ ꯀꯌꯥ ꯂꯩꯒꯦ ꯅꯣꯏꯗꯤ
ꯉꯁꯤꯗꯤ ꯉꯁꯤꯗꯤ ꯀꯩꯅꯣ ꯑꯩꯅ ꯈꯟꯕꯗ ꯅꯪ ꯀꯩꯅꯣ ꯁꯄ ꯐꯣ ꯇꯧꯗꯧ ꯃꯥꯜꯂꯦ ꯏꯁꯄꯦꯟꯁ ꯇꯧꯗꯧ ꯃꯥꯜꯂꯦ
ꯑꯩꯔꯥ ꯑꯩ ꯑ ꯄꯣꯇꯨꯒ ꯑꯩꯗꯤ ꯏꯁꯄꯦꯟꯗ ꯑꯗꯨꯝ ꯆꯪꯕ ꯍꯥꯏꯇꯥꯔꯦ
ꯂꯣ ꯀꯩꯅꯣ ꯕꯔꯀꯥ ꯕꯔꯥꯒꯤ ꯐꯒꯤꯗꯤ ꯕꯔꯀꯥ ꯀꯩꯅꯣ ꯕꯔꯀꯥꯒꯤ ꯐꯦꯟꯁꯣꯏꯒꯤꯗꯤ ꯐꯦꯅ ꯑꯗꯨꯝ ꯇꯧꯅꯩꯗ
ꯎꯝ